ꯁꯤ ꯇꯥꯏꯅꯦ
ꯍꯥꯥ
ꯁꯤ ꯌꯦꯡꯕ ꯇꯥꯔꯦ ꯍꯧꯖꯤꯛ
ꯇꯥꯕꯔꯣ
ꯑꯣ
ꯑꯩ ꯏꯟꯁꯇꯥꯒ꯭ꯔꯥꯝ ꯆꯪꯕꯅꯦ
ꯀꯩꯅꯣ ꯇꯧꯍꯧꯋꯦ
ꯑꯩ ꯏꯟꯁꯇꯥꯒ꯭ꯔꯥꯝ ꯆꯪ ꯆꯜꯂꯨꯕꯩꯅꯦ
ꯑꯣ
ꯑꯎ ꯑꯩꯁꯦ ꯐꯝꯕꯅꯦ ꯐꯝꯃ ꯃꯇꯨꯡꯗ ꯈꯣꯡꯁꯦ ꯇꯦꯕꯜꯗ ꯊꯥꯡꯒꯠꯂꯦ
ꯎꯝ
ꯇꯦꯡꯉ ꯇꯦꯕꯜꯗ ꯊꯥꯡꯒꯠꯂꯒ ꯈꯨꯠ ꯌꯦꯠꯁꯤꯅ ꯐꯣꯟ ꯄꯥꯏꯔꯦꯅꯣ ꯅꯠꯇꯦ ꯑꯣꯏꯁꯤꯅ ꯐꯣꯟ ꯄꯥꯏꯔꯦ
ꯑꯥ
ꯅꯣꯇꯤꯐꯤꯀꯦꯁꯟ ꯑꯝꯇ ꯇꯥꯔꯥ
ꯅꯪꯒꯤꯔꯣ ꯍꯧꯖꯤꯛꯀꯤꯗꯣ
ꯇꯣꯡ ꯇꯧꯕꯗꯣ
ꯑ ꯅꯪꯒꯤꯔꯣ ꯑꯩꯒꯤꯔꯣ
ꯑꯩꯒꯤꯁꯦ ꯀꯃꯥꯏꯅ ꯆꯥꯏꯉꯤꯅꯣ
ꯑꯦ ꯑꯩꯗꯤ ꯑꯩꯒꯤꯔꯥꯅ ꯈꯜꯂꯨꯔꯦꯍꯦ
ꯀꯩꯅꯣ ꯍꯥꯏꯖꯤꯕꯨ
ꯀꯩꯗꯧꯔꯝꯃꯤꯅꯣ
ꯐꯥꯟꯗ ꯐꯝꯃꯒ ꯃꯃꯥꯡꯗ ꯂꯩꯕ ꯕꯤꯜꯗꯤꯡ ꯑꯃꯗ ꯑꯃꯨꯛ ꯌꯦꯡꯉꯒ ꯀꯅꯥꯕꯨ ꯃꯨꯠ ꯎꯕ꯭ꯔꯣ ꯌꯦꯡꯉ ꯌꯦꯡꯉꯒ
ꯑ ꯕꯨꯠ ꯃꯆꯥ ꯑꯝꯕꯨꯗꯤ ꯊꯥꯈꯤꯕꯅꯦ ꯑꯩꯒꯤ
ꯍꯥꯥ
ꯕꯨꯠ ꯃꯆꯥ ꯑꯃꯕꯨꯗꯤ ꯊꯥꯒꯤꯈꯤꯕꯅꯦꯕ ꯑꯩꯒꯤ ꯑꯩꯅ
ꯎꯝ ꯎꯝ ꯍꯤꯟꯖꯥꯥꯡ ꯍꯥꯎꯕꯔꯥ
ꯅꯣꯏꯒꯤ ꯎꯝ ꯀꯩ ꯃꯈꯨꯏ ꯌꯥꯝ ꯏꯪꯗ ꯀꯥꯎꯈ꯭ꯔꯦ
ꯃꯟꯗꯤꯌꯥ
ꯎꯝ
ꯁꯤꯈ꯭ꯔꯦ
ꯑꯗꯨꯏ ꯃꯇꯨꯡꯗꯤ ꯌꯣꯛꯇ꯭ꯔꯕꯣ
ꯌꯣꯛꯑꯝꯃꯦ ꯁꯤꯈ꯭ꯔꯦ
ꯑꯗꯨꯔꯣ
ꯎꯝ ꯌꯥꯝ ꯅꯨꯡꯁꯤꯕ ꯀꯞꯅꯤꯡꯕ ꯖꯠꯅꯤ ꯅꯨꯡꯉꯥꯏꯇꯕꯅꯦ ꯌꯣꯛꯅꯤꯡꯉꯥꯏ ꯇꯧꯗꯣꯏꯅꯦ ꯑꯗꯣ ꯈꯪꯗꯦ ꯁꯤꯑꯦꯕ ꯑꯗꯨꯒꯤ ꯅꯨꯡꯉꯥꯏꯇꯕ
ꯎꯝ
ꯅꯣꯏꯒꯤ ꯅꯨꯄꯤꯔꯣ ꯅꯨꯄꯥꯔꯣ
ꯄꯥꯅꯤ
ꯑꯁ ꯅꯨꯄꯤ ꯊꯤꯔꯒ ꯃꯆꯥ ꯄꯣꯛꯑꯣ ꯍꯥꯏꯌꯣ
ꯍꯥ
ꯑꯗꯨꯒ ꯑꯈꯣꯏ ꯂꯧꯒꯦ
ꯁꯖꯤꯛ ꯃꯍꯤꯛ ꯂꯥꯛꯇꯕ ꯃꯁꯥꯗꯣ ꯀꯩꯗꯩꯅꯣ ꯈꯪꯗꯦ ꯃꯁꯥꯗꯣ ꯃꯍꯤꯛ ꯑꯆꯣꯡ ꯑꯆꯣꯡꯕꯤ ꯃꯌꯥꯝ ꯌꯥꯎꯔꯦ꯫ ꯃꯇꯨ ꯀꯣꯛꯊꯠꯂꯦ ꯈꯔ ꯀꯣꯛꯊꯠꯇꯕ ꯖꯒꯥꯗꯣ ꯃꯍꯤꯛꯇꯣ ꯃꯌꯥꯝ ꯑꯃꯨꯛ ꯆꯣꯡꯖꯜꯂ ꯂꯩꯔꯦ
ꯎꯝ
ꯀꯔꯄꯨꯔ ꯑꯃꯨꯛ ꯆꯥꯏꯁꯤꯜꯂꯦ
ꯎꯝ
ꯀꯔꯄꯨꯔꯗꯨ ꯃꯍꯤꯛ ꯃꯌꯥꯝ ꯆꯣꯡꯊꯣꯔꯛꯑꯦ ꯑꯗꯨ ꯍꯥꯞꯄꯗ
ꯑꯣ ꯍꯝ ꯅꯍꯥꯟꯒꯥ ꯑꯗꯨꯃꯥꯏꯅ ꯃꯈꯣꯜ ꯆꯥꯎꯅ ꯊꯣꯛꯇ꯭ꯔꯕꯣ
ꯊꯣꯛꯇ꯭ꯔꯦ
ꯎꯝ ꯅꯨꯡꯉꯥꯏꯇ꯭ꯔꯦ ꯑꯗꯨꯒꯤ
ꯌꯦꯡꯒꯦꯀꯣ
ꯎꯝ ꯑꯃꯨꯛ ꯇꯠꯈꯤꯅꯤꯀꯣ
ꯍꯣꯏ ꯆꯠꯍꯜꯂꯣꯏ ꯇꯠꯍꯜꯂꯣꯏꯌꯦ
ꯇꯠꯂꯗꯤ ꯅꯪꯒꯤꯅꯤꯀꯣ ꯒꯤꯖꯩꯀꯣ꯫
ꯎꯝ ꯑꯩ ꯀꯤꯗꯅ ꯃꯦꯠꯇ꯭ꯔꯦ꯫
ꯀꯅꯨ ꯑꯩꯗꯤꯁꯨ ꯀꯤꯖꯩꯌꯦ ꯅꯪꯒꯤ ꯌꯥꯝ ꯂꯩꯇ꯭ꯔꯕꯒꯤ꯫
ꯑꯩ ꯑꯗꯨ ꯒ꯭ꯌꯥꯟ ꯇꯥꯗꯦ ꯀꯣꯟꯅ ꯇꯥꯔꯒꯦ꯫
ꯅꯣꯛꯅꯤꯡꯉꯦꯅ ꯅꯣꯏ ꯗꯗꯥꯗꯤ ꯆꯍꯤ ꯀꯌꯥ ꯁꯨꯈ꯭ꯔꯒꯦ꯫
ꯑꯈꯣꯏ ꯇꯥꯃꯣ
ꯎꯝ꯫
ꯇꯥꯡꯃꯁꯦ ꯂꯤꯁꯤꯡ꯫
ꯁꯣꯛ ꯂꯤꯁꯤꯡ ꯀꯌꯥ꯫
ꯁꯣꯛ ꯂꯤꯁꯤꯡ ꯑꯃꯒ ꯃꯥꯄꯟ ꯃꯥꯄꯟ ꯃꯥꯄꯟꯗ꯫ ꯄꯣꯛꯄ꯫
ꯁꯣꯛ ꯂꯤꯁꯤꯡ ꯃꯥꯄꯟ ꯃꯥꯄꯟ ꯅꯥꯏꯟꯇꯤꯟ ꯅꯥꯏꯟꯇꯤꯟ ꯅꯥꯏꯟꯇꯤꯟ ꯅꯥꯏꯟꯇꯤꯟ ꯫
ꯑꯥ꯫
ꯍꯣꯏ ꯑꯗꯨꯗꯤ ꯆꯍꯤ ꯀꯨꯟꯇꯔꯨꯛ ꯁꯨꯔꯦ ꯂꯨꯍꯣꯡ ꯌꯥꯔꯦ ꯅꯨꯄꯤ ꯊꯤꯔꯣ ꯍꯥꯏꯌꯨ꯫
ꯌꯥꯔꯣꯏ ꯍꯦ ꯫
ꯄꯥꯈꯠꯂꯤꯔꯣ꯫
ꯎꯝ꯫ ꯌꯥꯗꯦ ꯌꯥꯗꯤꯌꯦ
ꯅꯪ ꯀꯟꯁꯤꯜꯂ ꯊꯝꯃꯒꯦ ꯍꯥꯏꯕ꯭ꯔꯣ ꯅꯌꯥꯝꯕꯁꯦ꯫
ꯊꯝꯒꯦ꯫
ꯐꯥꯒꯤ ꯇꯧꯅꯤꯗ ꯅꯣꯏꯗꯤ ꯏꯌꯥꯝꯕ ꯂꯩꯕꯗꯣ ꯌꯥꯝ ꯅꯨꯡꯁꯤꯔꯝꯅꯤꯀꯣ꯫
ꯑꯪ ꯅꯣꯏꯁꯨ ꯏꯆꯦ ꯂꯩꯕꯗꯨ ꯅꯨꯡꯉꯥꯏꯔꯝꯅꯤꯀꯣ꯫
ꯅꯪꯒꯤꯁꯨ ꯏꯆꯦ ꯃꯌꯥꯝ ꯂꯩꯗꯨꯗꯤ꯫
ꯑꯁ ꯀꯗꯥꯥꯏ꯫
ꯑꯁ ꯅꯣꯏ ꯏꯆꯦ ꯌꯥꯝ ꯂꯩꯔꯦꯅꯦ ꯑꯗꯨꯒ꯫ ꯌꯥꯝꯅꯁꯨ ꯂꯩꯌꯦ ꯑꯩꯒꯤꯗꯤ ꯏꯆꯦ ꯈꯤꯇꯪ ꯢꯌꯝꯕ ꯂꯩꯇꯦ꯫
ꯀꯅꯥꯅꯣ ꯍꯛꯊꯤ ꯈꯜꯂꯤꯗꯨꯕꯨ꯫
ꯈꯜꯂꯛꯀꯅꯨ ꯍꯥꯏꯃꯣ ꯈꯜꯂꯛꯀꯅꯨ ꯑꯩꯈꯣꯏꯗꯤ ꯌꯥꯝ ꯌꯦꯠ꯫ ꯍꯥꯏꯌꯣ꯫
ꯅꯪ ꯇꯥꯕ꯭ꯔꯕ ꯑꯗꯣ꯫
ꯍꯥꯥ꯫
ꯅꯪ ꯇꯥꯕ꯭ꯔꯥ꯫
ꯈꯤꯇꯪ ꯍꯥ ꯍꯥ꯫
ꯈꯤꯇꯪ꯫
ꯍꯣꯏ꯫ ꯁꯍꯨꯝ ꯈꯔ ꯐꯪꯉꯦ꯫
ꯎꯝ ꯑꯁ ꯑꯩ ꯀꯣꯛꯁꯨ ꯇꯨꯝꯗꯕ ꯀꯨꯏꯔꯦ ꯀꯣꯛꯀꯁꯨ ꯑꯃ ꯇꯨꯝꯅꯤꯡꯗ꯭ꯔꯦ꯫
ꯃꯥ ꯅꯨꯃꯤꯠ ꯀꯌꯥꯅꯤ ꯂꯩꯔ ꯇꯨꯝꯕ꯭ꯔꯥ꯫
ꯍꯥꯟꯗꯤ ꯅꯣꯡꯃꯈꯛ ꯀꯥꯟꯅꯔ ꯀꯥꯟꯅꯔ ꯇꯨꯝꯕꯅꯤ ꯍꯧꯖꯤꯛꯇꯤ ꯁꯝꯁꯨ ꯍꯥꯠꯇ꯭ꯔꯦ ꯀꯣꯛꯁꯨ ꯇꯨꯝꯗ꯭ꯔꯦ ꯑꯁ꯫ ꯍꯞꯇꯥ ꯑꯃ ꯁꯨꯔꯝ꯫ ꯈꯪꯗꯦ ꯌꯥꯝ ꯇꯜꯂꯦ꯫ ꯑꯇꯟꯕꯤ ꯑꯣꯜꯂꯦ꯫ ꯅꯣꯏ ꯑꯦꯛꯖꯥꯝ ꯇꯥꯡ ꯀꯌꯥꯗꯅꯦꯕ ꯫
ꯍꯥ꯫ ꯑꯦꯛꯖꯥꯝ ꯇꯥꯡ ꯀꯌꯥꯗꯅꯦꯕ ꯎꯝ ꯄꯩꯈꯥꯗꯨ ꯅꯪꯒꯤ꯫ ꯀꯨꯟꯅꯤꯄꯥꯟ ꯑꯩꯅ ꯀꯨꯟ ꯃꯉꯥꯗ꯫
ꯑꯣ꯫
ꯀꯨꯟꯅꯤꯄꯥꯟ ꯀꯨꯟꯃꯉꯥ꯫
ꯑꯍꯧꯀꯣ ꯉꯥꯛꯇꯪ ꯉꯥꯏꯌꯨꯀꯣ꯫
ꯎꯝ ꯉꯥꯏꯒꯦ꯫
ꯄꯩꯁꯥꯒꯤ ꯍꯥꯏꯔꯒ ꯂꯩ ꯑꯗꯨ ꯑꯩ ꯒ꯭ꯌꯥꯟ ꯇꯥꯗꯦꯕ꯫
ꯎꯝ꯫ ꯀꯩꯗꯧꯗꯣꯏꯅꯣ ꯍꯧꯖꯤꯛꯇꯤ꯫
ꯍꯧꯖꯤꯛ ꯑꯩ ꯃꯣꯟꯗ꯭ꯔꯪ ꯁꯥꯟꯅꯗꯣꯏꯅꯦ꯫
ꯃꯣꯟꯗ꯭ꯔꯪ ꯁꯥꯟꯅꯗꯣꯏꯕ ꯀꯅꯥꯒ ꯅꯪꯗꯤ ꯃꯣꯟꯗ꯭ꯔꯪ ꯁꯥꯟꯅꯗꯣꯏꯕ꯫
ꯅꯪꯒ꯫
ꯑꯁ ꯑꯩ꯫
ꯌꯥꯝ ꯃꯊꯥ ꯁꯥꯏꯗ ꯏꯃꯥꯟꯅꯕꯤ ꯑꯃꯅꯀꯣ꯫
ꯎꯝ꯫ ꯀꯩꯗꯧꯈ꯭ꯔꯕ ꯄꯩꯁꯥ ꯄꯨꯈ꯭ꯔꯕ
ꯄꯩꯁꯥꯒꯤ ꯍꯥꯏꯔꯒ ꯑꯩꯒꯤ ꯄꯩꯁꯥꯒꯤ ꯃꯣꯏꯅ ꯀꯥꯖꯜꯅ ꯅꯣꯡꯃ ꯂꯩꯔꯛꯄ ꯑꯁ ꯀꯥꯖꯜ ꯑꯍꯣꯡꯕ꯫
ꯎꯝ꯫
ꯑ ꯑꯩꯈꯣꯏ ꯑꯩꯈꯣꯏꯒꯤ ꯂꯝꯗꯝꯒꯤ ꯑꯩꯈꯣꯏ ꯂꯝꯗꯝ ꯅꯠꯇꯦ꯫ ꯑꯩꯈꯣꯏ ꯑꯩꯅ ꯂꯩꯔꯤꯕ ꯂꯝꯁꯤ ꯅꯠꯇꯦ ꯑꯈꯣꯏ ꯏꯟꯗꯤꯌꯥꯒꯤ ꯈ꯭ꯋꯥꯏꯗꯒꯤ ꯁꯦꯟꯇꯔꯗꯣ ꯅꯪ ꯈꯪꯉꯤꯗꯅ
ꯎꯝ
ꯁꯦꯟꯇꯔꯗ ꯕꯖꯥꯔ ꯑꯃ ꯂꯩꯌꯦꯕ
ꯎꯝ
ꯑꯗꯨꯒꯤ ꯕꯖꯥꯔꯗꯣ ꯁꯔꯣꯅ ꯍꯧꯋꯦꯕ ꯁꯔꯣꯅ ꯈꯪꯕ꯭ꯔꯥ ꯑꯗꯨꯒꯤ ꯁꯔꯣꯜꯗꯣ ꯌꯥꯝ ꯅꯨꯡꯉꯥꯏꯕꯅꯦꯕ ꯑꯗꯣ ꯍꯧꯖꯤꯛꯀꯥꯟꯗꯤ ꯌꯥꯝ ꯇꯥꯡꯈ꯭ꯔꯦ ꯑꯗꯨꯗꯒꯤ ꯅꯣꯡꯃꯃꯥ ꯀꯥꯖꯟ ꯂꯩꯔꯛꯄ ꯑꯗꯨꯒꯤ
ꯀꯌꯥ ꯄꯤꯕ
ꯑꯩ ꯒꯌ꯭ꯥꯟ ꯇꯥꯗꯔ꯭ꯦ ꯃꯥꯅ ꯉꯥꯡꯉꯤꯁꯦ ꯀꯔꯤꯅꯣ
ꯀꯌꯥ ꯄꯤꯗꯨꯁꯨ ꯈꯪꯗ꯭ꯔꯕ ꯅꯪ
ꯍꯥꯥ
ꯀꯌꯥ ꯄꯤ ꯈꯪꯗ꯭ꯔꯕꯣ ꯀꯌꯥ ꯄꯤꯒꯦ ꯈꯪ
ꯑꯩ ꯑꯗꯨꯒꯤ ꯍꯪꯕ ꯑꯗꯨ ꯃꯥ ꯈꯨꯝꯗꯦꯕ ꯑꯗꯨꯝ ꯒꯌ꯭ꯥꯟ ꯇꯥꯏ ꯍꯥ
ꯃꯥꯅ ꯐ꯭ꯔꯤ ꯇꯧꯊꯣꯛꯑꯒꯦ ꯍꯥꯏꯔꯣ
ꯇꯧꯊꯣꯛꯑꯒꯦ ꯍꯥꯏꯔꯣ ꯈꯪꯗꯦ ꯇꯧꯕ ꯌꯥꯔꯣꯏꯗ ꯄꯤꯗꯣꯏꯅꯤ
ꯑꯣ ꯅꯪ ꯑꯁ ꯍꯣꯏ ꯈꯪꯗꯦ
ꯀꯔꯤ
ꯄꯩꯁꯥꯁꯦ ꯍꯥꯏꯔꯣ ꯍꯥꯏꯔꯣ
ꯃꯤꯅ ꯄꯤꯍꯟꯅꯤꯡꯗꯕꯩꯅꯦ
ꯑꯗꯨꯁꯨ ꯅꯨꯡꯉꯥꯏꯇꯕ ꯄꯩꯁꯥꯗꯣ ꯃꯥꯅ ꯃꯥ ꯂꯩꯕꯤꯔꯛ ꯃꯥꯗꯣ ꯎꯅꯥ ꯆꯠꯂꯨꯕꯅꯦꯕ ꯑꯗꯨꯒꯤ
ꯑꯥꯏꯍꯦ ꯀꯥꯖꯣꯜꯅ ꯄꯤꯒꯦꯅ ꯄꯤꯕ ꯀꯌꯥꯝ ꯄꯤꯔꯝꯗꯣꯏꯅꯣ
ꯋꯥꯉꯥꯡꯉꯛꯑꯣ
ꯑꯩ ꯑꯍꯨꯝꯒꯤ ꯐꯣꯇꯣ ꯌꯦꯡꯉꯝꯃꯤꯅꯦ ꯑꯩꯁꯦ ꯍꯧꯖꯤꯛ
ꯑꯈꯣꯏ ꯑꯍꯨꯝꯒꯤ ꯐꯣꯇꯣ ꯑꯔꯩ ꯑꯔꯩꯕ ꯊꯥꯔꯣ ꯑꯩꯉꯣꯟꯗꯁꯨ ꯌꯥꯝ ꯂꯩꯗꯤ ꯂꯩꯌꯦ ꯑꯗꯣ ꯌꯦꯡꯒꯦ ꯊꯥꯔꯛꯑꯣ ꯀꯩ ꯍꯥꯏꯕ ꯇꯥꯕ꯭ꯔꯣ ꯍꯜꯂꯣ ꯇꯥꯕ꯭ꯔꯣ
ꯀꯥꯏ ꯆꯠꯂꯨꯕ꯭ꯔꯣ
ꯑꯃꯨꯛ ꯇꯥꯗ꯭ꯔꯕꯣ ꯍꯥꯏꯖꯦ
ꯇꯥꯏꯌꯦ ꯑꯃꯨꯛ ꯍꯧꯖꯤꯛ ꯀꯧꯕ ꯈꯨꯝꯃꯛꯇꯕꯒꯤ
ꯄꯥꯈꯠꯂꯨꯔꯦ ꯉꯍꯥꯟꯃꯨꯛ ꯅꯪꯅ ꯅꯃꯥꯟꯅꯕꯤ ꯑꯃꯒ ꯅꯃꯥꯟꯅꯕ ꯑꯃꯒ ꯕꯤꯗꯤꯑꯣ ꯊꯔꯛ ꯄꯗꯣ ꯅꯃꯥꯟꯅꯕꯤ ꯑꯃꯝꯒ ꯅꯃꯥꯟꯅꯕ ꯑꯃꯒ ꯍꯥꯔꯠꯀꯤ ꯀꯩꯅꯣꯝꯃ ꯇꯥꯛꯄꯩꯔꯥ ꯀꯩꯅꯣ ꯃꯤꯠꯐꯝ ꯍꯣꯡꯕ ꯉꯝꯗꯔꯦ ꯇꯧꯕꯗꯣ
ꯑꯣ ꯑꯣ ꯑꯣ ꯊꯥꯏꯅꯒꯤꯗꯣ
ꯍꯝ ꯎꯝ
ꯑꯦ ꯑꯩ ꯅꯉꯣꯟꯗ ꯊꯥꯔꯛꯈꯤꯕ꯭ꯔꯣ
ꯊꯥꯔꯛꯑꯦ
ꯑꯟꯅ ꯀꯛꯊꯠ ꯈꯔꯨ
ꯀꯩ
ꯌꯥꯝ ꯅꯩꯌꯦ ꯋꯥ ꯋꯥ
ꯑꯩꯕꯨ ꯆꯨꯞꯊꯠꯈ꯭ꯔꯣ ꯀꯩꯗꯧꯕꯩ ꯍꯥꯏꯔꯝꯃꯤꯅꯣ ꯍꯥꯏꯗꯤ
ꯈꯪꯗꯦꯌꯦ ꯒ꯭ꯔꯨꯞꯇ ꯊꯥꯔꯛꯄ ꯑꯣꯏꯗꯣꯏꯅꯦ
ꯅꯣꯛꯅꯤꯡꯉꯦ ꯌꯥꯝꯅ ꯑꯝꯇ ꯀꯛꯊꯠꯈ꯭ꯔꯣ ꯑꯩ ꯅꯪꯅꯤ ꯀꯥꯏꯗꯒꯤ ꯐꯣꯇꯣ ꯂꯥꯛꯏꯕ
ꯀꯥꯅꯥꯅꯣ ꯁꯤꯕꯣ ꯃꯩꯇꯩꯔꯣ
ꯅꯨꯄꯥꯗꯨ ꯃꯩꯇꯩ ꯅꯨꯄꯤꯗꯨꯗꯤ ꯃꯩꯇꯩ ꯅꯠꯇꯦ ꯑꯦ ꯁꯣꯔꯤ ꯑꯩꯈꯣꯏꯒꯤ ꯖꯥꯇꯤꯅꯦ ꯑꯗꯨꯒ ꯑꯗꯨꯗꯤ ꯅꯨꯡꯁꯤꯕꯗꯤ ꯅꯠꯇꯦ ꯑꯗꯨ ꯈꯪꯗꯦꯗ ꯅꯨꯄꯤ ꯑꯩꯈꯣꯏ ꯖꯥꯇꯤ ꯅꯠꯇꯕ ꯅꯨꯄꯤ ꯀꯣꯏꯌꯦ ꯑꯇꯣꯞꯄ ꯖꯥꯇꯤꯒꯤ ꯅꯨꯄꯤ ꯀꯣꯏꯌꯦ ꯍꯥꯏꯔꯒ ꯑꯃꯨꯛ ꯍꯥꯏꯕꯅꯤꯗ ꯑꯗꯨ ꯈꯪꯗꯦ
ꯎꯝ ꯁ ꯃꯤꯠꯁꯨ ꯊꯨꯞꯄꯦ ꯃꯤꯊꯧ ꯇꯧꯕꯩ ꯇꯧꯏꯔ ꯀꯩꯅꯣꯝ ꯇꯧꯋꯦ ꯃꯤꯠꯁ ꯍꯜꯂꯣ
ꯍꯥꯎ ꯇꯥꯏꯌꯦ
ꯅꯪ ꯃꯤꯠꯇ ꯃꯤꯊꯧ ꯇꯧꯈ꯭ꯔꯕꯣ
ꯑꯩ ꯇꯧꯈ꯭ꯔꯦ ꯑꯃꯔꯛ
ꯌꯥꯝ ꯅꯥꯕ꯭ꯔꯣ
ꯎꯝ ꯅꯥ ꯑ ꯑꯩꯒꯤꯗꯣ ꯀꯩ ꯍꯤꯗꯥꯛ ꯑꯣ ꯑꯣꯏ ꯑꯣꯏꯃꯤꯟ ꯑꯃ ꯇꯩꯌꯦ ꯀꯔꯤ ꯑꯣꯏꯃꯤꯟꯂ ꯑꯝ ꯍꯣꯁꯄꯤꯇꯥꯜꯗ ꯌꯦꯡꯉꯦꯕ ꯀꯨꯏ ꯑꯃ ꯍꯧꯕꯅꯦꯕ ꯑꯩꯁꯨ ꯈꯪꯍꯟꯗ꯭ꯔꯦ ꯑꯗꯨꯗꯣ ꯇꯩꯔꯒ ꯐꯅꯤ ꯐꯪꯉ ꯑꯩꯒꯤꯗꯣ ꯌꯥꯝ ꯊꯤꯅ ꯁꯛꯊꯤꯈꯤꯕ ꯑꯣꯏꯗꯦꯕ
ꯎꯝ
ꯑꯗꯨꯒꯤ ꯐꯩꯌꯦ
ꯑꯩꯒꯤꯁꯤꯗꯤ ꯈꯪꯗ꯭ꯔꯦ ꯑꯣꯏꯔꯛꯇꯣꯏꯔ ꯑꯣꯏꯔꯛꯑꯣꯏꯗꯔ ꯃꯤꯠ
ꯊꯤꯕ꯭ꯔꯣ
ꯀꯦꯝ ꯈꯤꯇꯪ ꯈꯛ ꯄꯣꯝꯈꯠꯂꯛꯄꯅꯤꯗ
ꯆꯥꯎꯒꯦ ꯌꯥꯝ ꯆꯥꯎꯈ꯭ꯔꯕ꯭ꯔꯣ
ꯌꯥꯝ ꯆꯥꯎꯕꯗꯤ ꯑꯣꯏꯁꯦ ꯑꯃꯨꯛꯁꯨ ꯍꯟꯗꯔꯛꯄ ꯃꯥꯜꯂꯦ
ꯎꯝ ꯍꯥ
ꯇꯧꯔꯣꯑꯣ
ꯀꯩꯕꯨꯅꯣ
ꯅꯪꯕꯨ
ꯇꯨꯝꯅꯤꯡꯗ꯭ꯔꯤꯕ꯭ꯔꯣ꯫
ꯑꯣ ꯅꯪ ꯈꯪꯅꯤ ꯅꯪ ꯍꯥꯏ ꯄꯥꯗꯣꯏꯇꯥꯔꯦ ꯄꯥꯒꯦꯁꯨ ꯄꯥꯎ ꯍꯥꯌꯦꯡ ꯑꯃꯨꯛ ꯇꯧꯁꯤ ꯎꯝ ꯍꯝ ꯑꯩ ꯍꯧꯖꯤꯛ ꯇꯨꯝꯈꯤ ꯔꯣꯏ
ꯅꯪ ꯇꯨꯝꯗ꯭ꯔꯗꯤ ꯉꯥꯏꯍꯥꯛ ꯒꯦꯞ ꯂꯩꯔ ꯑꯃꯨꯛꯀ ꯇꯧꯔꯛꯀꯦ